ꯍꯜꯂꯣ ꯑꯩꯒꯤ ꯁꯤꯗꯒꯤꯗꯤ ꯌꯥꯏꯌꯦꯕ
ꯑꯥ
ꯑꯃꯗꯨꯗꯒꯤꯗꯤ ꯑꯝꯇ ꯌꯥꯗꯦ ꯍꯥꯏꯕ
ꯀꯔꯤꯒꯤꯅꯣ
ꯈꯪꯗꯦ ꯑꯩꯅ ꯍꯪꯗꯤ ꯍꯪꯕꯅꯦ ꯑꯗꯣ ꯃꯤ ꯃꯌꯥꯝꯁꯨ ꯇꯧꯅꯔꯤꯕ ꯃꯥꯜꯂꯦ ꯌꯥꯗꯕꯗꯣ
ꯌꯥꯗꯕꯗꯣ ꯑꯩꯁꯨ ꯉꯁꯥꯏ ꯇꯧꯔꯝꯃꯦꯕꯀꯣ ꯑꯩ ꯅꯉꯣꯟ ꯍꯥꯏ__
ꯎꯝ
ꯑꯗꯨꯗꯤ ꯑꯗꯨꯝ ꯉꯥꯛ ꯂꯩꯔꯒꯗꯤ ꯌꯥꯔꯛꯑꯦꯕ ꯑꯩꯅ ꯀꯩꯝ ꯍꯥꯏꯗꯦ ꯑꯩꯒꯤꯗꯤ ꯊꯥꯕꯅꯦ ꯃꯦꯁꯦꯁꯇꯣ ꯍꯜꯂꯛꯇꯕ ꯑꯗꯨꯒ ꯃꯊꯟꯗ ꯌꯥꯔꯛꯑꯦ ꯃꯧ ꯑꯣꯏꯕ ꯃꯌꯥꯝ
ꯍꯣ ꯑꯩꯁꯨ ꯃꯦꯁꯦꯁꯇꯤ ꯊꯥꯕꯅꯦ ꯑꯗꯣ
ꯀꯔꯤ ꯇꯣꯑꯝꯅꯣ ꯈꯪꯗꯦ ꯑꯩꯔꯣ ꯏꯅꯥꯎꯕꯤꯒꯤ ꯂꯪꯁꯦ ꯑꯩꯅ ꯃꯇꯨꯝ__ ꯇꯥꯁꯜꯂꯤ ꯃꯥ ꯂꯣꯟꯅꯕ
ꯑꯩꯒꯤꯁꯨ ꯕꯦꯒ ꯑꯝꯇ ꯌꯣ ꯂꯣꯟꯕꯤꯔꯛꯑꯣ
ꯀꯔꯤ ꯃꯆꯨꯗ
ꯎꯝ ꯕꯦꯕꯤ ꯄꯤꯡꯛꯇ
ꯎꯝ
ꯅꯠꯇꯦ ꯑꯩ ꯌꯦꯡꯉꯒ ꯊꯥꯔꯛꯀꯦ
ꯍꯣꯏ ꯑꯩꯅ ꯑꯃꯨꯛ ꯑꯩ ꯑꯗꯨ ꯂꯥꯛꯀꯅꯤ ꯑꯗꯨꯗ ꯑꯃꯨꯛ ꯂꯩꯔꯒ ꯂꯪꯗꯨ ꯄꯨꯔꯛꯀꯦ
ꯍꯣꯏ ꯅꯪꯅ ꯂꯣꯟꯗꯣꯏꯔꯣ ꯅꯠꯇ꯭ꯔꯒ ꯅꯣꯏ ꯅꯥꯎꯄꯤꯗꯨꯅ ꯑꯣꯏ ꯂꯣꯟꯗꯣꯏꯔꯣ
ꯏꯅꯥꯎꯕꯤꯗꯤ ꯆꯠꯈ꯭ꯔꯥꯅꯤ ꯀꯩꯅꯣ ꯗꯦꯠ ꯐꯥꯏꯚꯇ
ꯅꯪꯅ ꯂꯥꯛꯄꯗꯅꯦ ꯕꯖꯥꯔꯗꯒꯤ ꯂꯩꯔꯛꯑꯣ
ꯎꯝ ꯅꯪꯅ ꯃꯆꯨꯗꯣ ꯈꯜꯂꯛ ꯇꯥꯔꯦꯗ
ꯍꯣꯏ ꯑꯩ ꯃꯆꯨꯗꯣ ꯑꯩ ꯌꯦꯡꯉꯒ ꯊꯥꯔꯛꯑꯒꯦ
ꯊꯥꯔꯛꯑꯣ
ꯎꯝ ꯅꯪ ꯀꯩ ꯅꯨꯃꯤꯠꯇ ꯂꯥꯛꯇꯣꯏꯅꯣ
ꯑꯩ ꯈꯪꯗꯔꯤ ꯃꯦꯟꯐꯤꯠꯁꯦ ꯗꯦꯠ ꯁꯤꯛꯁ ꯇꯥꯗꯥꯏꯅꯦ ꯁꯤꯛꯁ ꯁꯚꯦꯟ ꯑꯩꯠ
ꯎꯝ
ꯇꯔꯨꯛꯀ ꯇꯔꯦꯠꯀ ꯅꯤꯄꯥꯟꯒ
ꯎꯝ
ꯑꯗꯨꯗꯤ ꯇꯔꯤꯛ ꯇꯔꯨꯛꯀ ꯇꯔꯦꯠꯀꯁꯤꯗꯤ ꯀꯩꯁꯨ ꯅꯨꯡꯉꯥꯏꯕ ꯑꯣꯏꯔꯔꯣꯏ
ꯍꯣꯏ ꯅꯤꯄꯥꯥꯟꯗ ꯂꯥꯛꯑꯣ
ꯅꯤꯄꯥꯟꯁꯤꯗ ꯂꯥꯛꯀꯦ ꯇꯧꯕꯅꯤ ꯑꯗꯣ ꯒ꯭ꯌꯥꯟ ꯇꯥꯗꯦ
ꯍꯣꯏ ꯑꯗꯨꯅꯦ ꯑꯁ ꯑꯩꯁꯨ ꯌꯨꯝꯗ ꯆꯠꯀꯦ ꯇꯧꯅꯦ ꯍꯌꯦꯡꯗꯤ
ꯆꯠꯂꯣ ꯀꯩꯅꯣ
ꯑꯗꯨꯒ ꯎꯝ ꯇꯥꯡ ꯅꯤꯄꯥꯟꯗ ꯂꯥꯛꯄ ꯑꯗꯨꯃꯥꯏꯟ ꯇꯧꯔꯅꯤ
ꯎꯝ ꯇꯥꯡ ꯍꯣꯏ ꯅꯤꯄꯥꯟ ꯅꯠꯇ꯭ꯔꯒ ꯇꯔꯦꯠꯇ ꯂꯥꯛꯑꯁꯨ ꯌꯥꯏꯗꯅ
ꯍꯣꯏ
ꯍꯥꯏꯗꯤ ꯅꯨꯡꯉꯥꯏꯇꯕꯗꯨꯗꯤ ꯌꯦꯡꯉ ꯀꯩꯗꯧꯔꯨꯅꯤ
ꯍꯣꯏ ꯑꯇꯣꯞꯄ ꯃꯈꯩꯗꯨꯗꯤ ꯀꯩꯁꯨ ꯌꯦꯡꯅꯤꯡꯕꯁꯨ ꯑꯣꯏꯗꯦꯗꯅ꯫ ꯗꯩꯗꯤ ꯈꯣꯏꯅ ꯌꯦꯡꯅꯤꯡꯉꯤꯗꯨꯗꯤ ꯑꯔꯣꯏꯕ ꯅꯨꯃꯤꯠꯇꯣ ꯑꯗꯨꯒꯤꯗꯣ ꯈꯛꯇꯅꯤ꯫
ꯅꯨꯄꯤ ꯅꯨꯄꯥ ꯍꯟꯗꯛꯇꯤ ꯅꯨꯄꯥꯁꯨ ꯐꯖꯕ ꯌꯥꯝ ꯌꯥꯎꯕ ꯃꯥꯜꯂꯦ꯫
ꯑꯁ ꯑꯗꯨ ꯈꯪꯉꯗꯤ ꯅꯍꯥꯟꯗꯅ ꯑꯥ ꯄꯥ ꯍꯥꯞꯄꯝꯗꯣꯏꯅꯤꯀꯣ ꯏꯕꯥꯅꯤꯗꯣ꯫
ꯎꯝ ꯍꯨꯖꯤꯛꯁꯨ ꯍꯥꯞꯄ ꯌꯥꯏ꯫
ꯑꯩꯁꯨ ꯅꯣꯏꯒꯤꯗꯨꯗ ꯂꯥꯛꯑꯒ ꯌꯥꯝ ꯍꯩꯕ ꯅꯨꯄꯤꯗꯣ ꯑꯗꯨꯗ ꯍꯥꯞꯅꯤꯡꯕ꯫
ꯎꯝ ꯑꯗꯨꯗ ꯍꯥꯞꯄꯁꯨ ꯌꯥꯏꯌꯦ ꯃꯥ ꯍꯨꯖꯤꯛ ꯎꯝ ꯍꯥꯏꯗꯤ ꯄꯩꯁꯥ ꯇꯥꯕꯤꯗꯣ ꯇꯧꯔꯤꯔꯥ ꯈꯪꯗꯦ꯫ ꯃꯥꯏꯗꯤ ꯌꯥꯝꯗꯤ ꯇꯥꯗꯕꯅꯦ ꯑꯗꯨꯏꯁꯨ ꯌꯥꯝ ꯇꯥꯡꯕꯁꯨ ꯑꯣꯏꯗꯕꯅꯤ ꯑꯗꯨꯝ ꯍꯥꯄꯛꯏꯗꯨꯒꯅꯦ, ꯄꯩꯁꯥ ꯃꯥꯃꯜꯗꯨꯒ ꯆꯥꯟꯅꯕꯅꯦꯕ꯫
ꯍꯣꯏ ꯃꯥꯗꯣ ꯑꯈꯣꯏꯔꯣꯝꯗ ꯅꯍꯥꯟ ꯂꯥꯛꯑꯝꯃꯤꯗꯅ ꯌꯥꯝ ꯀꯨꯏꯅ ꯂꯩꯔꯝꯕ ꯃꯥꯜꯂꯦ ꯑꯩꯈꯣꯏꯒꯤ ꯂꯨꯍꯣꯡꯕꯗꯨꯒꯤ꯫
ꯑꯣ ꯑꯣ ꯑꯗꯨ ꯃꯣꯏꯒꯤ ꯃꯔꯤ ꯃꯇꯥ ꯔꯕ?
ꯍꯣꯏ ꯃꯣꯏꯒꯤ ꯎꯝ ꯃꯇꯩꯒꯤ ꯅꯨꯄꯤ ꯑꯗꯨꯃꯥꯏꯅ ꯑꯣꯏꯗꯣꯏꯅꯦ꯫
ꯑꯣ ꯃꯌꯨꯝ ꯄꯥꯟꯕ ꯑꯗꯨꯗ?
ꯍꯣꯏ ꯍꯣꯏ ꯑꯗꯨꯗ ꯄꯥꯟꯕ ꯑꯗꯣ ꯃꯥꯅ ꯑꯗꯨꯝ ꯃꯕꯥꯅꯤ ꯑꯗꯨꯝ ꯂꯩꯃꯤꯟꯅꯔꯦ ꯃꯃꯥꯟꯅꯕꯤꯒꯨꯝꯅ ꯑꯗꯨꯒꯤ ꯃꯆꯥꯒꯗꯣ ꯃꯥꯅ ꯂꯣꯏ ꯁꯦꯟꯅꯕꯅꯦꯕ꯫
ꯑꯣ꯫
ꯑꯗꯨꯒꯤ꯫
ꯑꯣꯏꯔꯝꯃꯅꯤ꯫
ꯃꯥꯗꯣ ꯑꯗꯨꯝ ꯂꯥꯛꯑꯦ ꯅꯍꯥꯟ ꯂꯨꯍꯣꯡꯕꯗꯨꯁꯨ ꯃꯥ ꯀꯨꯏꯅ ꯂꯩꯔꯝꯃꯦꯕ꯫
ꯎꯝ꯫
ꯑꯗꯨꯗ ꯍꯪꯉꯝꯗꯧꯅꯦ ꯑꯩꯗꯣ ꯑꯗꯣ ꯍꯪꯗꯧꯕꯁꯨ ꯇꯜꯂꯕ ꯃꯤ ꯃꯌꯥꯝ ꯂꯩꯕꯗꯨꯗ ꯑꯃꯨꯛ꯫
ꯍꯣꯏ꯫ ꯍꯥꯏꯗꯤ ꯑꯗꯨ ꯃꯔꯛꯇꯨꯗꯗꯤ ꯍꯪꯖꯜꯂꯨꯕꯗꯣ ꯑꯃꯨꯛ ꯅꯨꯡꯉꯥꯏꯇꯦꯗꯅ꯫
ꯍꯣꯏ꯫
ꯃꯥꯗꯣ ꯑꯗꯨꯝ ꯃꯤꯕꯨꯗꯤ ꯋꯥꯠꯇꯕꯅꯦ ꯈꯨꯖꯤꯟ ꯍꯥꯞꯄꯑꯣ,
ꯄꯥ ꯍꯥꯞꯄꯑꯣ,
ꯎꯝ ꯃꯥꯅ ꯍꯥꯞꯄꯗꯨꯅ ꯐꯖꯩꯑꯦꯕ ꯅꯍꯥꯟ ꯑꯈꯣꯏꯒꯤ ꯍꯥꯞꯄꯨꯕꯗꯨꯗꯒꯤꯗꯤ ꯑꯈꯣꯏꯒꯤ ꯍꯥꯞ ꯄ ꯗꯨꯁꯨ ꯌꯥꯝ ꯐꯖꯩ ꯈꯜꯂꯒ
ꯎꯝ ꯃꯥꯏꯗꯨꯅꯗꯤ ꯍꯦꯟꯕꯅ꯫
ꯍꯦꯟꯅ ꯍꯦꯜꯂꯦꯕ ꯑꯗꯨꯒ ꯏꯁꯤꯡ ꯆꯣꯠꯂꯁꯨ ꯀꯩꯗꯧꯔꯁꯨ ꯍꯣꯏ ꯄꯨꯂꯞ ꯆꯥꯏꯊꯣꯛꯑ ꯂꯩꯕꯤꯗꯣ ꯂꯩꯒꯤꯗꯦꯕ꯫
ꯎꯝ ꯑꯩꯒꯤꯅ ꯑꯩꯅ ꯁꯦꯟꯕ ꯇꯟꯕꯒꯤ ꯑꯗꯨꯝ, ꯑꯗꯨ ꯇꯣꯟ ꯈꯛꯇꯪ ꯇꯧꯔꯗꯤ ꯊꯥ ꯑꯅꯤꯃꯨꯛꯀ ꯆꯠꯂꯦ ꯍꯥꯏ ꯃꯥꯏꯗꯣ꯫
ꯍꯣꯏ ꯑꯁ ꯑꯩꯁꯨ ꯑꯗꯨꯗ ꯍꯥꯞꯅꯤꯡꯉꯦ ꯅꯣꯡꯃ ꯆꯠꯂꯒ ꯍꯥꯞꯄꯨꯁꯦ ꯍꯥꯏꯗꯤ, ꯊꯥꯡꯖꯒꯨꯝꯕ ꯑꯗꯨꯒꯨꯝꯕꯗ ꯆꯠꯂꯒ ꯅꯠ ꯇ꯭ꯔꯁꯨ ꯍꯧꯖꯤꯛꯇꯤ ꯀ꯭ꯂꯥꯁꯁꯨ ꯆꯠꯇ꯭ꯔꯃꯤꯅ ꯑꯗꯨꯝ ꯆꯠꯅꯤꯡꯕ ꯃꯇꯝꯗ ꯆꯠꯄꯕꯨꯗꯤ ꯌꯥꯔꯦꯗ꯫
ꯌꯥꯔꯦ ꯑꯩꯒ ꯔꯨꯝ ꯊꯪꯅꯕ ꯅꯨꯄꯤꯗꯨꯁꯨ ꯃꯣꯏꯔꯥꯡ ꯀꯣꯏꯕ ꯌꯥꯔꯦ ꯇꯧꯔꯛꯑꯝꯕꯅꯤ꯫
ꯎꯝ ꯍꯥꯏꯔꯛꯑꯝꯅꯤ ꯃꯥꯗꯤ ꯍꯣꯏ ꯍꯦ꯫
ꯎꯝ
ꯗꯣ ꯀꯩꯅꯣꯝ ꯇꯧꯋꯤ ꯅꯣꯡꯃ ꯆꯠꯂꯒ ꯑꯝꯇ ꯍꯥꯞꯄꯨꯁꯦ
ꯃꯥꯁꯨ ꯑꯉꯥꯡꯕ ꯃꯆꯨꯒꯤ ꯁꯥꯟꯅꯅꯉꯥꯏ ꯇꯧꯅꯉꯥꯏ ꯊꯕꯛ ꯂꯧꯈ꯭ꯔꯕꯅꯤ
ꯎꯝ ꯃꯥꯏꯁ ꯄꯨꯔꯛꯇ꯭ꯔꯕ ꯃꯥꯜꯂꯦ
ꯑꯩꯅ ꯅꯪꯉꯣꯟ ꯍꯥꯏꯗꯨ ꯄꯨꯔꯛꯈ꯭ꯔꯦꯅ
ꯑꯗꯣ ꯃꯤꯠꯇꯣ ꯄꯥ ꯍꯥꯞꯄꯝꯕꯗꯨꯅ ꯍꯦꯟꯅ ꯅꯨꯡꯁꯤꯗ꯭ꯔꯣ ꯐꯁꯨ ꯐꯖꯩꯗꯅ ꯑꯀꯦꯕꯁꯨ ꯑꯗꯨꯝ ꯃꯥꯜꯂꯦ ꯆꯥꯔꯦ ꯑꯁ ꯑꯈꯣꯏꯒꯤ ꯉꯁꯤꯒꯤ ꯏꯟꯖꯥꯡꯗꯣ ꯌꯥꯝ ꯍꯥꯎꯇꯦ ꯄꯨꯔꯥ ꯐꯨꯠ ꯄ ꯑꯐꯨꯠꯄ ꯑꯝ ꯄꯤꯕꯒ ꯆꯞ ꯃꯥꯟꯅꯩꯌꯦ ꯍꯪ
ꯉꯁꯤ ꯍꯥꯎꯇꯕꯤ ꯇꯥꯈꯤꯕꯅꯤ
ꯍꯣꯏ ꯑꯗꯩꯗꯤ ꯍꯥꯎꯁꯨ ꯌꯥꯝ ꯍꯥꯎꯇꯦ
ꯑꯩꯅ ꯃꯥꯟꯕ ꯑꯩꯅ ꯉꯁꯥꯏ ꯊꯣꯛꯈꯤꯕꯩꯗꯨꯗ ꯊꯦꯡꯅꯔꯦꯕ ꯍꯥꯎꯇꯕꯤꯗꯣ ꯆꯪꯍꯧꯕꯅꯤ
ꯁꯦꯕꯣꯠꯀ ꯌꯦꯟꯗꯦꯝꯒ ꯏꯔꯣꯜꯂꯦ ꯄꯨꯟꯅ
ꯉꯥ ꯄꯤꯗ꯭ꯔꯣ
ꯉꯥ ꯌꯥꯝ ꯑꯆꯧꯕ ꯑꯝ ꯄꯤꯌꯦ ꯑꯁ ꯂꯣꯏꯔꯦ ꯈꯨꯠꯆꯥꯎꯗꯤ ꯂꯩꯇ꯭ꯔꯦ
ꯎꯝ ꯄꯤꯔꯝꯅꯤ ꯈꯪꯉꯦ
ꯎꯝ ꯍꯥꯟꯅꯗꯒꯤ ꯍꯦꯟꯅ ꯄꯤꯛꯑꯦ ꯍꯥꯏꯕ ꯉꯁꯤꯗꯤ ꯄꯨꯡꯄꯤꯛ ꯄꯤꯛꯑꯦ
ꯀꯩ ꯉꯥꯅꯣ
ꯀꯔꯤ ꯉꯥꯅꯣ ꯈꯪꯗꯤꯌꯦ ꯑꯩꯁꯨ ꯅꯣꯏꯒꯤꯗꯤ ꯀꯩ ꯏꯟꯖꯥꯡ ꯊꯣꯡꯉꯤꯅꯣ
ꯈꯣꯏꯒꯤꯔꯣ ꯊꯥꯡꯖꯤꯡ ꯃꯦꯠꯂ ꯇꯣꯛꯑꯅꯤ ꯑꯂꯨ ꯆꯥꯛꯀ ꯑꯂꯨꯒ ꯀꯥꯝꯃꯦ ꯑꯩꯅ
ꯎꯝ ꯅꯪꯗꯤ ꯌꯨꯝ ꯂꯩꯈ꯭ꯔꯝꯅꯤꯅ ꯑꯍꯥꯎꯕꯗ ꯆꯥꯔꯝꯃꯅꯤ
ꯀꯔꯥꯏꯗꯒꯤ ꯍꯥꯎꯕ
ꯌꯨꯝꯒꯤ ꯆꯥꯛꯇꯨꯗꯤ ꯍꯥꯎꯋꯤꯗꯅ ꯈꯣꯏꯒꯤꯁꯤꯗꯤ ꯌꯥꯝ ꯍꯥꯎꯇ꯭ꯔꯦ
ꯍꯣꯏ ꯑꯗꯨꯕꯨꯗꯤ ꯈꯦꯠꯅꯔꯅꯤ ꯈꯔ ꯅꯪꯒꯤ ꯃꯊꯛꯇ ꯂꯩꯕ ꯎꯝ ꯅꯃꯥꯟꯕꯤꯗꯣ ꯑꯩꯅ ꯉꯁꯥꯏ ꯇꯔꯦꯠ ꯁꯨꯕ ꯇꯝꯕ ꯑꯉꯥꯡꯒꯤ ꯁꯩꯔꯦꯡ ꯑꯃ ꯊꯤꯖꯟꯈ꯭ꯔꯕꯅꯤ
ꯑꯣ ꯐꯔꯦ ꯐꯔꯦ ꯃꯥꯁꯨ ꯁꯩꯔꯦꯡꯗꯤ ꯌꯥꯝ ꯄꯥꯝꯕꯅꯤ ꯅꯪꯒꯤ ꯔꯨꯝꯃꯦꯠꯇꯨꯒ ꯃꯕꯥꯅꯤ ꯁꯩꯔꯦꯡ ꯑꯝꯇ ꯊꯤꯅꯥ ꯍꯜꯂꯣ
ꯎꯝ ꯊꯤꯅꯔꯦ ꯃꯥꯅ ꯑꯈꯣꯏꯟ ꯇꯝꯈꯤꯕ ꯃꯌꯥꯝꯗꯣ ꯑꯃꯨꯛ ꯍꯪꯒꯠꯂꯀꯥꯟ ꯌꯦꯡꯁꯤꯌꯦ ꯀꯩ ꯀꯩ ꯇꯝꯈ꯭ꯔꯦꯅ
ꯑꯣ ꯑꯣ ꯑꯗꯩꯗꯤ ꯑꯩꯒꯤ ꯃꯊꯛꯀꯤꯁꯤꯁꯨ ꯁꯩꯔꯦꯡꯒꯨꯝꯕ ꯁꯍꯤꯇꯌ꯭ꯥ ꯒꯨꯝꯕꯗꯤ ꯌꯥꯝ ꯍꯩ ꯐꯅꯤ
ꯎꯝ ꯅꯪꯒꯤ ꯍꯦꯛ ꯅꯀꯣꯛꯀꯤ ꯃꯊꯛꯇ ꯂꯩꯕ ꯃꯤꯗꯨꯗꯤ ꯌꯥꯝ ꯍꯩꯕ ꯃꯥꯜꯂꯤ
ꯑꯦ ꯍꯩꯕꯅꯤ ꯂꯣꯏꯔꯦ
ꯄꯥꯎꯁꯨ ꯄꯥꯕ ꯃꯥꯜꯂꯤ ꯄꯥꯎꯁꯨ ꯄꯥꯕ ꯃꯥꯜꯂꯤ
ꯀꯕꯤꯇꯥ ꯀꯧꯋꯤ ꯀꯕꯤꯇꯥ
ꯀꯣꯕꯤꯇꯥ ꯑꯣꯏꯔꯝꯗꯧ ꯃꯥꯜꯂꯤ ꯍꯜꯂꯣ꯫
ꯍꯜꯂꯣ ꯇꯥꯌꯦ ꯇꯥꯏꯌꯦ꯫
ꯑꯩꯗꯤ ꯇꯥꯗ꯭ꯔꯕ ꯈꯜꯂꯨꯔꯦ꯫
ꯎꯝ ꯅꯣꯏ ꯌꯨꯝꯗ ꯅꯍꯥꯟ ꯂꯥꯛꯑꯒ ꯆꯥꯕ ꯉꯥꯗꯣ ꯌꯥꯝ ꯍꯥꯎꯕꯅꯤꯉꯣ꯫
ꯎꯝ ꯍꯧꯔꯅꯤ ꯂꯣꯛꯇꯥꯛꯀꯤ ꯉꯥꯅꯤ꯫
ꯍꯣꯏ ꯃꯁꯥꯗꯣ ꯐ꯭ꯔꯦꯁ ꯌꯥꯝ ꯑꯣꯏꯗ꯭ꯔꯥ꯫
ꯎꯝ꯫
ꯑꯗꯨꯅꯦ ꯑꯗꯣ ꯅꯣꯏꯗ ꯑꯃꯨꯀ ꯂꯥꯛꯑꯒ ꯆꯥꯁꯤꯀꯣ꯫
ꯎꯝ꯫ ꯂꯥꯛꯑꯣ ꯍꯟꯗꯛꯇꯤ ꯃꯄꯥꯟꯗ ꯂꯩꯕ ꯅꯨꯄꯤꯗꯨꯁꯨ ꯄꯨꯔꯒ ꯂꯥꯛꯑꯣ꯫
ꯃꯥꯁꯨ ꯀꯟꯅ ꯇꯧꯅꯤꯅ ꯇꯧꯔꯝꯕꯅꯤ ꯃꯊꯟꯇ ꯆꯥꯛ ꯊꯣꯡꯉ ꯆꯥꯕꯤꯒꯦ ꯑꯩꯈꯣꯏꯒ ꯇꯤꯟꯅꯕꯗꯣ꯫
ꯑꯣ ꯃꯥꯁꯨ ꯂꯥꯛꯅꯤ ꯍꯥꯏꯕ꯭ꯔꯥ꯫
ꯎꯝ ꯃꯥꯁꯨ ꯂꯥꯛꯅꯤꯡꯉꯕꯅꯤ ꯃꯥꯁꯨ ꯉꯁꯥꯏ ꯍꯥꯏꯩꯔꯛꯑꯝꯕꯅꯤ ꯃꯥ꯫ ꯀꯟꯅ ꯊꯕꯛ ꯇꯧꯗꯣꯔꯦꯅ꯫
ꯎꯝ ꯃꯥꯗꯤ ꯍꯧꯖꯤꯛ꯫ ꯅꯨꯡꯗꯥꯡ ꯋꯥꯏꯔꯝ ꯅꯨꯡꯗꯥꯡ ꯋꯥꯏꯔꯝ ꯑꯆꯥꯄꯣꯠ ꯆꯥꯕ ꯆꯠꯂꯤꯗꯅ꯫
ꯆꯠꯄꯅꯤ꯫
ꯑꯗꯨꯒ ꯄꯩꯁꯥ ꯌꯥꯝ ꯀꯟꯅ ꯇꯥꯜꯂꯤꯕ ꯃꯥꯜꯂꯦ꯫
ꯎꯝ ꯃꯥꯗꯤ ꯐ꯭ꯔꯤꯗ ꯉꯥꯛꯇꯅꯤ ꯀꯩꯅꯣ ꯍꯥꯏꯗꯤ ꯄꯩꯁꯥ ꯇꯤꯡꯗꯅ ꯆꯥꯕ꯫
ꯑꯩꯈꯣꯏꯅ ꯄꯩꯁꯥꯁꯨ ꯇꯤꯡꯕ꯫
ꯎꯝ꯫
ꯑꯗꯩ ꯆꯥꯁꯨ ꯆꯥꯕ ꯑꯗꯨ ꯃꯥꯅ ꯆꯥꯕ ꯈꯛꯇ ꯄꯩꯁꯥ ꯌꯥꯎꯗꯕꯤ꯫ ꯅꯪꯒꯤ ꯉꯁꯥꯏ ꯍꯥꯏꯔꯝꯕ ꯅꯪꯅ ꯄꯥꯝꯃꯦ ꯍꯥꯏꯕ ꯀꯥꯎꯗꯣ꯫
ꯑꯪ꯫
ꯑꯩꯅ ꯍꯪꯉꯕꯅꯦ꯫
ꯂꯨꯄꯥ ꯀꯌꯥ ꯍꯥꯏ꯫
ꯂꯨꯄꯥ ꯆꯅꯤꯈꯛꯇ ꯄꯤ ꯍꯥꯏꯌꯦ꯫
ꯂꯨꯄꯥꯆꯅꯤ꯫
ꯎꯝ꯫
ꯑꯦ ꯑꯗꯨꯒ ꯐꯤꯗꯤ ꯐꯠꯂꯝꯃꯣꯏꯅꯦ ꯐꯤꯗꯥꯗꯣ꯫
ꯐꯤ ꯌꯥꯝ ꯐꯩ ꯍꯥꯏꯌꯦ ꯃꯣꯏꯒꯤꯗꯣ ꯃꯈꯥꯗ ꯊꯥꯔ ꯌꯣꯟꯕꯤꯗꯨꯅꯦ꯫
ꯀꯔꯥꯏꯗꯩ ꯂꯧꯔꯦ ꯍꯥꯏꯅꯣ꯫
ꯈꯪꯗꯦ ꯀꯥꯏꯗꯒꯤ ꯂꯧꯔꯛꯄꯅꯣꯗ ꯑ ꯈꯜꯂꯨꯕꯅꯦ ꯍꯥꯏꯔꯛꯑꯦ꯫
ꯑꯣ ꯑꯗꯨꯗꯤ ꯎꯝ꯫
ꯅꯨꯃꯤꯠ ꯅꯨꯃꯤꯠꯀꯤ ꯄꯨꯔꯦ ꯑꯣ꯫
ꯀꯩꯊꯦꯜꯗ ꯎꯝ ꯑꯃꯟꯕ ꯄꯣꯠ ꯈꯟꯕꯗ ꯑꯗꯨꯗ ꯊꯦꯡꯅꯗꯧ ꯃꯉꯥꯏꯔꯦ꯫
ꯍꯣꯏ ꯍꯣꯏ ꯑꯗꯨꯗ ꯊꯦꯡꯅꯔꯛꯄꯅꯦ ꯍꯥꯏꯕ꯫
ꯎꯝ꯫ ꯑꯗꯣ ꯑꯩꯈꯣꯏꯅ ꯂꯩꯔꯛꯏꯗꯣ ꯃꯣꯏꯗꯣ ꯍꯧꯖꯤꯛ ꯂꯥꯛꯇ꯭ꯔꯦ ꯍꯥꯏꯕꯅꯦ ꯄꯣꯠꯇꯣ ꯑꯗꯨꯝꯕ ꯃꯑꯣꯡꯗꯣ ꯑꯝꯇ꯫
ꯎꯝ ꯍꯧꯖꯤꯛꯀꯤ ꯑꯩꯈꯣꯏ ꯏꯃꯥꯟꯅꯅꯕꯒꯤꯗꯣ ꯃꯥꯏꯗꯣ ꯌꯥꯝ ꯐꯩꯒꯤꯒꯦ꯫
ꯎꯝ꯫
ꯑꯗꯩ ꯐꯤꯁꯨ ꯌꯥꯝ ꯐꯕ ꯃꯥꯜꯂꯦ ꯍꯥꯏꯗꯤ ꯁꯦꯀꯦꯟ ꯍꯦꯟꯅꯤꯅ꯫
ꯍꯣꯏ ꯃꯤꯅ ꯁꯤꯖꯤꯟꯅꯔꯝꯕꯅꯤꯅ꯫
ꯎꯝ ꯑꯗꯣ ꯑꯗꯨꯒꯨꯝꯕꯗꯣ ꯑꯩꯈꯣꯏꯅ ꯆꯠꯄꯗꯗꯤ ꯁꯨꯛꯐꯪ ꯐꯪꯉꯣꯏꯀꯣ
ꯐꯪꯉꯣꯏ ꯑꯩꯈꯣꯏꯅ ꯆꯠꯂꯗꯤ ꯄꯩꯁꯥꯁꯨ ꯑꯗꯨꯝ ꯇꯥꯡꯉꯅꯤ
ꯄꯩꯁꯥꯁꯨ ꯇꯥꯜꯉꯅꯤ ꯕꯣꯔꯥ ꯃꯥꯟꯕ ꯐꯨꯔꯤꯠꯁꯨ ꯐꯪꯉꯅꯤ
ꯎꯝ ꯐꯪꯗ꯭ꯔꯗꯤ ꯑꯩꯈꯣꯏꯒꯤꯗꯤ ꯃꯩꯁꯨ ꯃꯨꯠꯈ꯭ꯔꯦ
ꯅꯣꯏꯒꯤꯅ ꯃꯩ ꯑꯗꯨꯝ ꯃꯨꯠꯂꯒ ꯂꯩ ꯀꯃꯥꯏꯅ ꯇꯧꯔꯤꯅꯣ
ꯑꯩꯈꯣꯏꯗꯤ ꯈꯔ ꯎꯝ ꯎꯝ ꯂꯋꯥꯏꯗ ꯆꯤꯡꯕ ꯑꯗꯨꯅꯅꯤ
ꯏꯁ ꯇꯥꯅꯤꯡꯗꯦ ꯆꯣ
ꯑꯩꯈꯣꯏꯗꯤ ꯈꯪꯗꯦ ꯅꯨꯡꯗꯥꯡ ꯈꯨꯗꯤꯡꯒꯤ ꯃꯩ ꯃꯨꯠꯂꯤ
ꯑꯣ ꯑꯩꯈꯣꯏꯒꯤꯁꯨ ꯃꯩꯁꯦ ꯅꯣꯡ ꯇꯥꯔꯗꯤ ꯑꯗꯨꯝ ꯃꯨꯠꯄꯤꯅꯤꯗ ꯑꯩꯈꯣꯏꯒꯤ ꯌꯨꯝ ꯍꯣꯁꯇꯦꯜꯁꯤꯁꯨ
ꯑꯩꯈꯣꯏꯗꯤ ꯅꯣꯡ ꯇꯥꯗ꯭ꯔꯁꯨ ꯑꯗꯨꯝ ꯃꯨꯠꯂꯤ
ꯍꯧꯖꯤꯛꯇꯣ ꯃꯩ ꯑꯃ ꯌꯥꯝ ꯀꯟꯅ ꯁꯦꯝꯅꯔꯤꯗ꯭ꯔꯥ ꯄ꯭ꯔꯤꯄꯦꯗꯀꯤ ꯑꯗꯨꯒꯤ ꯑꯣꯏꯔꯝꯅꯤꯌꯦ
ꯍꯣꯏ ꯑꯗꯨꯒꯤꯁꯨ ꯑꯣꯏꯔꯝꯕ ꯌꯥꯏ
ꯎꯝ
ꯑꯩꯒꯤ‌ ꯔꯨꯝꯃꯦꯠꯇꯨꯁꯨ ꯑꯩꯒꯤ ꯇꯨꯃꯤꯟꯅꯕ ꯅꯨꯄꯤ ꯑꯋꯥꯡꯕꯤꯗꯨꯁꯨ ꯃꯥꯁꯨ ꯑꯩꯉꯣꯟꯗ ꯇꯧꯔꯛꯀꯦ ꯍꯥꯏꯔꯝꯕꯅꯦ
ꯃꯥ ꯑꯦꯛꯖꯥꯝꯅꯦꯗꯥꯏꯅꯦ ꯑꯦꯛꯖꯥꯝꯒ ꯀꯩꯝ ꯃꯋꯥ ꯂꯧꯗ꯭ꯔꯕꯖꯥꯠꯂꯣ
ꯃꯥ ꯉꯁꯤ ꯅꯨꯃꯤꯠꯇꯤ ꯑꯗꯨ ꯂꯣꯏ ꯇꯧꯔ ꯂꯩꯅꯦꯌꯦ
ꯏꯁ ꯑꯦꯛꯖꯥꯝ ꯌꯥꯝ ꯅꯨꯡꯉꯥꯏꯔꯝꯃꯖꯥꯠꯅꯦ ꯑꯗꯨꯗꯤ
ꯑꯦ ꯃꯣꯏꯗꯤ ꯄꯥꯗ꯭ꯔꯁꯨ ꯌꯥꯕ ꯍꯪꯉꯛꯄꯗꯣ ꯇꯥꯏ ꯍꯥꯏꯌꯦ ꯑꯗꯨꯅ ꯃꯁꯥꯅ ꯁꯥꯖꯜꯂꯒ ꯄꯪꯏ ꯏꯔꯝꯃꯤꯌꯦ ꯄꯥꯍꯧꯗꯕꯗꯨ ꯐꯩꯌꯦꯌꯦ
ꯍꯩꯃꯥ
ꯗꯒꯤ ꯈꯔ ꯈꯔ ꯑꯐꯥꯕ ꯑꯐꯥꯕ ꯍꯪꯉꯛꯄꯗꯨ ꯀꯩꯅꯣ ꯈꯔ ꯏꯁꯥꯅ ꯏꯖꯗꯧꯗꯨꯅ ꯆꯦꯗꯨꯗ ꯏꯔ ꯄꯨꯏꯌꯦꯌꯦ
ꯎꯝ ꯑꯁ ꯐꯔꯦ ꯑꯗꯨꯗꯤ ꯍꯦꯛ ꯃꯥꯗꯤ
ꯎꯝ ꯍꯣꯠꯅꯕ ꯌꯥꯝ ꯀꯜꯂꯤ
ꯀꯟꯕꯅꯤ ꯑꯁ ꯍꯣꯠꯅꯕ ꯀꯟꯕ ꯉꯥꯛꯇꯅꯤ ꯀꯩꯩꯅꯣ ꯇꯤꯟꯅꯔꯤꯁꯦ
ꯎꯝ ꯑꯩꯈꯣꯏꯗꯩ ꯍꯧꯔ
ꯎꯝ ꯑꯗꯨꯅꯅꯦ ꯀꯣꯛ ꯂꯣꯏ ꯆꯥꯅꯔꯤꯁꯦ
ꯃꯥꯅꯦ
ꯎꯝ